ꯑ ꯍ‌ꯣꯏ ꯑꯣ ꯏꯌꯥꯝꯕ ꯍꯧꯖꯤꯛꯄꯨ ꯀꯩ ꯇꯧꯕꯤꯔꯤꯒꯦ
ꯑ ꯁꯨꯝ ꯐꯝꯃꯝꯕꯅꯤꯗ ꯅꯪ ꯀꯣꯜ ꯇꯧꯔꯛꯏꯁꯤꯕꯨ ꯀꯩ ꯂꯩꯔꯒꯦ
ꯑꯣ ꯏꯌꯥꯝꯕ ꯑꯩꯗꯣ ꯑ ꯀꯩ ꯍꯥꯏꯇꯥꯔꯦ ꯏꯌꯥꯝꯕꯒꯤ ꯏꯆꯟꯅꯨꯄꯤ ꯑꯃ ꯍꯟꯗꯛ ꯂꯨꯍꯣꯡꯒꯅꯤꯅ ꯇꯧꯔꯤꯗꯅ ꯑꯗꯨꯗ ꯃꯥꯒꯤ ꯐꯔꯅꯤꯆꯔ ꯑꯥꯏꯇꯦꯝ ꯈꯣꯠꯄꯒꯩꯗ‌ꯣ ꯁꯨꯝ ꯂꯧꯗꯣꯏꯗꯤ ꯑꯩꯒꯤ ꯍꯦꯛ ꯄ‌ꯣꯛꯃꯤꯟꯅꯕ ꯏꯌꯥꯝꯕ ꯑꯃ ꯃꯥꯏꯁꯨ ꯐꯔꯅꯤꯆꯔ ꯁꯤꯠ ꯍꯥꯡꯉꯤꯌ‌ꯦ
ꯑꯣ
ꯑꯗꯨ ꯑꯗꯨꯗ ꯑꯩꯗꯣ ꯏꯌꯥꯝꯕꯒꯤ ꯑꯗꯨꯃꯥꯏꯅ ꯍꯣꯡꯗꯣꯏꯗꯤ ꯍꯟꯗꯛ ꯑꯩꯒꯤ ꯏꯌꯥꯝꯕꯒꯤꯁꯨ ꯑ ꯌꯥꯝ ꯆꯥꯎꯕ ꯗꯤꯁꯀꯥꯎꯟ ꯊꯥꯔꯤꯕꯅꯦꯕ ꯑꯗ ꯈꯨꯗꯣꯡ ꯆꯥꯕꯗꯣ ꯑ ꯏꯌꯥꯝꯕꯗꯨ ꯂꯧ ꯈꯔ ꯄꯤꯅꯤꯡꯕ ꯍꯥꯏꯇꯥꯔꯦ ꯈꯪꯅ ꯆꯥꯟꯅꯕꯅꯤꯅ
ꯑꯩꯁꯨ ꯇꯥꯟꯅꯕꯝ ꯈꯪꯗꯗꯅ ꯂꯩꯔꯝꯃꯤꯅꯤꯅꯦ ꯀꯅꯥꯅꯣꯝꯇ ꯀꯃꯥꯏꯅ ꯍꯥꯏꯗꯤ ꯀꯅꯥꯅꯣꯝꯇ ꯇꯥꯟꯅꯅꯤꯡ ꯐꯔꯦꯗ ꯅꯪꯅ ꯍꯥꯏꯔꯛꯏꯁꯦ ꯁꯝꯃꯐꯣꯡ ꯈꯪꯕ꯭ꯔꯣ
ꯍꯣꯏ ꯈꯪꯉꯦ ꯏꯌꯥꯝꯕ ꯍꯧꯖꯤꯛꯀꯤ ꯑ ꯃꯈꯟ ꯃꯈꯟꯕꯨꯗꯤ ꯂꯩꯕꯀꯣ ꯐꯔꯅꯤꯆꯔꯁꯦ
ꯑꯣ
ꯑ ꯑꯍꯥꯟꯕꯗꯅ ꯑꯥ ꯆꯧꯔꯥꯛꯅ ꯍꯥꯏꯕ ꯇꯥꯔꯦ ꯑ ꯂꯨꯄꯥ ꯂꯥꯈ ꯑꯃ ꯂꯥꯛ ꯑꯃꯁꯦ ꯁꯤꯁꯤꯗ ꯌꯥꯎꯔꯛꯇꯣꯏꯁꯦ ꯐꯃꯨꯡ ꯑꯅꯤ ꯑꯗꯒꯤ ꯐꯤꯌꯥꯡꯀꯣꯛ ꯑꯗꯨꯗꯨꯒ ꯗ꯭ꯔꯦꯁꯤꯡ ꯇꯦꯕꯜ ꯑꯗꯒꯤ ꯑ ꯎꯞꯄꯨ ꯎꯄꯨ ꯑꯅꯤ ꯑꯗꯨꯒ ꯑ ꯀꯩꯅꯣꯒ ꯑꯗꯨꯝ ꯗꯥꯏꯅꯤꯡ ꯇꯦꯕꯜ ꯀꯩꯀꯥ ꯍꯥꯞꯄꯤꯌꯨ ꯈꯣꯠꯂꯨ ꯍꯥꯏꯔꯁꯨ ꯑꯗꯨꯝ ꯑꯦꯛꯁꯇ꯭ꯔꯥ ꯑꯗꯨꯅ ꯑꯦꯛꯁꯇ꯭ꯔꯥ ꯂꯧꯋꯦꯕ ꯑꯗꯣ ꯁꯤꯁꯤꯅ ꯏꯌꯥꯝꯕ ꯚꯤ ꯑꯥꯏ ꯄꯤ ꯁꯦꯠ ꯑꯝꯇ ꯅꯠꯇꯦꯕ ꯁꯣꯐꯥ ꯁꯦꯠ ꯑꯃꯒ ꯌꯥꯎꯋꯦꯕ ꯁꯤꯁꯨ ꯑꯗꯨꯝ ꯎꯅ ꯆꯟꯕ ꯑꯣꯏꯗꯣꯏꯅꯦꯕ ꯑꯗꯨꯗꯨꯒ
ꯅꯣꯟ ꯑꯣꯏꯗꯨꯏꯅꯦꯕ
ꯑꯣ ꯅꯣꯔꯃꯦꯟꯒꯤꯅꯦ ꯑꯗꯨꯒ ꯋꯥꯟ ꯂꯥꯈ ꯐꯤꯐꯇꯤ ꯊꯥꯎꯖꯟ ꯍꯦꯟ ꯍꯦꯟꯈ꯭ꯔꯒꯅ ꯑ ꯀꯩꯅꯣ ꯑꯣꯏꯗꯣꯏꯕ
ꯚꯤ ꯑꯥꯏ ꯄꯤ ꯑꯣꯏꯔꯛꯇꯣꯏꯕ
ꯑ ꯚꯤ ꯑꯥꯏ ꯄꯤ ꯉꯥꯛꯇ ꯑꯣꯏꯔꯛꯇꯣꯏꯅꯦꯕ ꯑꯗꯣ ꯀꯩꯒꯨꯝꯕ ꯑ ꯂꯨꯄꯥ ꯀꯩꯅꯣꯁꯦ ꯑ ꯋꯥꯟ ꯂꯥꯈ ꯑ ꯐꯤꯐꯇꯤꯒꯤꯁꯦ ꯏꯌꯥꯝꯕ ꯁꯤꯁꯦ ꯍꯟꯗꯛ ꯑꯣꯐꯔꯁꯦ ꯑ ꯋꯥꯟ ꯂꯥꯈ ꯐꯣꯔꯇꯤ ꯊꯥꯎꯖꯟꯗ ꯄꯤꯊꯣꯛꯏꯅꯦꯕ
ꯑꯗꯨꯗꯤ ꯂꯤꯁꯤꯡ ꯇꯔꯥ ꯇꯥꯔꯦꯅꯦ
ꯍꯣꯏ ꯏꯌꯥꯝꯕ ꯑꯗꯨ ꯍꯥꯏꯕ ꯋꯥꯅꯤ ꯑ ꯑ ꯀꯩ ꯍꯥꯏꯇꯥꯔꯦ ꯐꯔꯅꯤꯆꯔ ꯂꯧꯔꯤꯕ ꯂꯤꯁꯤꯡ ꯇꯔꯥꯗꯨꯗꯒꯤ ꯑ ꯂꯤꯁꯤꯡ ꯇꯔꯥꯗꯣ ꯑꯩꯈꯣꯏꯗ ꯁꯦꯐ ꯑꯣꯏꯖꯔꯒꯗꯤ ꯍꯥꯏꯔ ꯁꯝꯅ ꯍꯥꯏꯔꯕꯗ ꯋꯥꯁꯤꯡ ꯃꯦꯆꯤꯟ ꯑꯣꯏꯔꯁꯨ ꯐ꯭ꯔꯤꯖ ꯑꯃ ꯑꯣꯏꯔꯁꯨ ꯂꯧꯕꯒꯤ ꯈꯨꯗꯣꯡꯆꯥꯥꯕꯗꯣ ꯂꯩꯇꯅ
ꯍꯣꯏꯅꯦ ꯑꯗꯨ ꯑꯗꯨꯕꯨꯗꯤ
ꯑꯗꯨꯅꯦ ꯁꯤ ꯈꯨꯗꯣꯡ ꯆꯥꯕꯁꯦ ꯑꯩꯅ ꯏꯌꯥꯝꯕ ꯑꯗꯣ ꯏꯌꯥꯝꯕꯒꯤ ꯏꯆꯟꯅꯨꯄꯤ ꯂꯨꯍꯣꯡꯗꯣꯏꯗꯨꯕꯨ ꯃꯥꯕꯨ ꯒ꯭ꯔꯦꯖꯨꯋꯦꯁꯟ ꯀꯩ ꯀꯥꯗꯤ ꯂꯣꯏꯁꯤꯟꯈ꯭ꯔꯕꯣ
ꯂꯣꯏꯒ꯭ꯔꯦ ꯒ꯭ꯔꯦꯖꯨꯋꯦꯁꯟ ꯂꯣꯏꯒ꯭ꯔꯦ ꯑꯗꯨꯒ ꯃꯥꯖꯦ ꯑ ꯒ꯭ꯔꯦꯖꯨꯋꯦꯁꯟ ꯂꯣꯏꯈꯤꯕ ꯆꯍꯤ ꯑꯅꯤꯃꯨꯛꯇꯤ ꯁꯨꯔꯛꯑꯦ ꯑꯗꯨꯒ ꯃꯥꯁꯦ ꯊꯕꯛ ꯃꯆꯥ ꯊꯕꯛ ꯃꯆꯥꯥ ꯑꯃꯁꯨ ꯇꯧꯖꯔꯕꯅꯦꯕ ꯑ ꯀꯩꯅꯣꯗ ꯍꯥꯏꯗꯤ ꯍꯥꯏꯇꯥꯔꯦꯅꯦ ꯍꯧꯖꯤꯛꯀꯥꯟꯒꯤ ꯌꯥꯝꯅ ꯆꯠꯅꯕ ꯔꯥꯝꯁꯀꯤ ꯑꯣꯖꯥꯒ ꯑꯣꯏꯅꯕꯗꯣ
ꯑꯣ
ꯎꯝ ꯑꯗꯨꯃꯥꯏꯅ ꯊꯕꯛ ꯃꯆꯥ ꯑꯃꯁꯨ ꯇꯧꯖꯔꯝꯅꯤ ꯑꯗꯨ ꯑ ꯑꯩꯅ ꯍꯣꯏ ꯑꯗꯣ ꯃꯥꯁꯦ ꯃꯌꯨꯝ ꯄꯥꯟꯕꯩ ꯃꯇꯝꯁꯨ ꯌꯧꯔꯦꯕ ꯆꯍꯤ ꯀꯨꯟꯃꯉꯥ ꯀꯨꯟꯇꯔꯨꯛ ꯀꯨꯟ ꯇꯔꯨꯛ ꯀꯨꯟꯇꯔꯦꯠ ꯁꯨꯃꯥꯏꯅ ꯆꯪꯉꯛꯑꯕꯅꯦꯕ ꯑꯗꯨꯅ ꯃꯥꯅ ꯃꯁꯥ ꯈꯪꯅ ꯑꯗꯨꯝ ꯆꯦꯟꯈꯔꯦ ꯑꯗꯨ ꯑꯝ
ꯌꯨꯝ ꯄꯥꯟꯕ ꯍꯥꯏꯕꯁꯤꯗꯤ ꯏꯌꯥꯝꯕ ꯀꯩ ꯍꯥꯏꯇꯥꯔꯦ ꯆꯍꯤ ꯃꯇꯥꯡ ꯃꯇꯝ ꯆꯥꯅ ꯄꯥꯜꯍꯧꯗ꯭ꯔꯒꯗꯤ ꯅꯨꯄꯤ ꯅꯨꯄꯤꯗꯗꯤ ꯌꯥꯝ ꯁꯣꯏꯌꯦꯗ ꯍꯥꯏꯗꯤ ꯀꯩ ꯍꯥꯏꯇꯥꯔꯦ ꯆꯍꯤꯗꯨ ꯊꯦꯡꯅ ꯌꯨꯝ ꯄꯥꯜꯂꯗꯤ ꯁꯝꯅ ꯍꯥꯏꯔꯕꯗ ꯑꯉꯥꯡ ꯌꯥꯎ ꯐꯠꯇꯕ ꯈꯣꯠꯇꯕꯁꯨ ꯃꯌꯥꯝ ꯇꯧꯅꯔꯤꯗꯅ
ꯎꯝ ꯍ ꯍ
ꯑꯗꯨꯅ ꯃꯇꯝ ꯆꯥꯔꯤꯉꯩꯗ ꯄꯥꯟꯖꯈꯤꯁꯅꯨꯅ ꯈꯜꯂꯦ ꯑꯩ ꯋꯥꯈꯟꯗꯗꯤ
ꯐ ꯐꯩ ꯑꯗꯨꯕꯨꯗꯤ ꯑꯗꯣ ꯑꯗꯨꯅꯗꯣ ꯑꯣꯏꯒꯔꯦ ꯑꯗꯣ ꯍꯧꯖꯤꯛꯀꯤ ꯀꯩꯅꯣꯒꯤꯗꯣ ꯐꯔꯅꯤꯆꯔꯒꯤꯁꯦ
ꯅꯪ
ꯑ ꯐꯔꯅꯤꯆꯔꯒꯤꯁꯦ ꯑꯩꯁꯨ ꯚꯥꯏ ꯍꯥꯏꯗꯤ ꯚꯤ ꯑꯥꯏ ꯄꯤꯗꯣ ꯄꯤꯅꯤꯡꯉꯦꯕ ꯍꯥꯏꯗꯤ ꯏꯆꯟ ꯅꯨꯨꯄꯤ ꯑꯃꯈꯛꯇꯅꯤꯅ ꯁꯨꯝ ꯃꯤ ꯃꯃꯥꯡꯗꯁꯨ ꯇꯥꯖꯣꯞ ꯇꯖꯣꯞ ꯇꯧꯅꯤꯡꯗꯦꯕ ꯏꯆꯥꯟ ꯅꯨꯨꯄꯤ ꯑꯃꯈꯥꯛꯇꯅꯤꯅ ꯐꯖꯅ ꯄꯤꯅꯤꯡꯉꯦ ꯑꯗꯣ ꯄꯩꯁꯥꯁꯨ ꯂꯩꯇꯕ ꯑꯩꯁꯦ ꯄꯩꯁꯥꯁꯨ ꯂꯩꯇꯝꯅꯤꯅ ꯍꯥꯏꯗꯤ ꯀꯌꯥꯝ ꯍꯥꯏꯗꯤ ꯀꯃꯥꯏꯅ ꯐꯖꯕ ꯐꯖꯨ ꯐꯖꯕ ꯄꯩꯁꯥꯁꯨ ꯌꯥꯝ ꯆꯪꯗꯕꯗꯣ ꯅꯪꯅ ꯍꯥꯏꯗꯤ ꯅꯪꯅ ꯑꯗꯨꯝ ꯈꯔ ꯈꯪꯉꯝꯒꯅꯤ ꯅꯪꯁꯨ ꯑꯗꯣ ꯅꯪꯅ ꯈꯪꯕꯗꯨꯅ ꯍꯥꯏꯗꯤ ꯅꯪꯅ ꯁꯤꯟꯕꯤꯕ ꯇꯥꯔꯦ ꯑꯦ ꯀꯃꯥꯏ ꯇꯧꯏ ꯈꯣꯠꯂꯤꯗꯣ
ꯑꯗꯨꯗꯤ ꯏꯌꯥꯝꯕ ꯁꯨꯃꯥꯏ ꯇꯧꯕꯤꯔꯣ ꯑ ꯉꯁꯥꯏꯒꯤ ꯑꯩꯅ ꯁꯦꯀꯦꯟꯗ ꯍꯥꯏꯖꯒꯤꯕ ꯎꯝ ꯋꯥꯟ ꯂꯥꯛ ꯐꯤꯐꯇꯤ ꯊꯥꯎꯖꯟꯒꯤꯗꯣ ꯑ ꯇꯦꯟ ꯂꯤꯁꯤꯡ ꯇꯔꯥ ꯑ ꯇꯦꯟ ꯀꯦ ꯑꯣꯐꯔ ꯊꯣꯛꯑꯥꯒ ꯂꯤꯁꯤꯡ ꯅꯤꯐꯨꯒꯤꯁꯦ ꯁꯤꯁꯦ ꯑꯣꯏꯅ ꯁꯤꯡꯕꯤꯔꯣ ꯁꯤ ꯗꯤ ꯑꯦꯕꯔꯤ ꯐꯔꯅꯤꯆꯔ ꯈꯨꯗꯤꯡꯃꯛ ꯕꯤ ꯑꯥꯏ ꯄꯤ ꯂꯣꯏꯅ ꯂꯥꯛꯑꯗꯕꯅꯦꯕꯀꯣ ꯑꯗꯨꯗꯨꯅ
ꯍꯧꯖꯤꯛꯀꯥꯟꯗꯤ ꯎꯒꯤꯁꯨ ꯍꯦꯛ ꯄꯨꯅꯗ꯭ꯔꯦꯗꯣ ꯏꯌꯥꯝꯕ ꯑꯗꯨꯗꯨꯅ ꯄꯨꯒꯦ ꯄꯨꯔꯗꯤ ꯉꯁꯥꯏꯒꯤ ꯂꯨꯄꯥ ꯂꯥꯛ ꯑꯃꯗꯣ ꯂꯧꯗꯕꯩ ꯄꯣꯠꯇꯨꯗ ꯂꯨꯄꯥ ꯂꯤꯁꯤꯡ ꯅꯤꯐꯨ ꯍꯥꯞꯆꯤꯜꯂꯒ ꯃꯤ ꯃꯥꯡꯗꯁꯨ ꯐꯖꯕ ꯆꯣꯞꯁꯨ ꯆꯣꯞꯇꯕ ꯑꯗꯨꯗꯨꯅ ꯄꯨꯕꯅ ꯐꯩꯌꯦꯅ ꯈꯜꯂꯦ ꯋꯥꯈꯟ ꯀꯩꯌꯝꯅ ꯍꯧꯖꯤꯛꯀꯥꯟꯁꯤꯗꯤ ꯎꯝ ꯑꯎꯟꯄꯣꯠꯇꯁꯨ ꯂꯣꯏꯅ ꯀꯩꯅꯣ ꯇꯧꯅꯔꯦꯕ ꯌꯦꯡꯅꯔꯦꯕ ꯍꯧꯖꯤꯛꯀꯥꯟꯁꯦ꯫ ꯊꯥꯏꯅ ꯍꯥꯏꯗꯤ ꯏꯃꯣ ꯃꯁꯛ ꯐꯖꯕ ꯃꯁꯛ ꯐꯖꯕ ꯌꯦꯡꯅꯔꯝꯃꯤ ꯑꯣ ꯍꯧꯖꯤꯛꯅ ꯑꯎꯣꯡꯄꯣꯠꯁ ꯌꯥꯝ ꯄꯣꯔꯛꯄ ꯑꯋꯣꯡꯄꯣꯠ ꯐꯖꯕ ꯄꯣꯔꯛꯄ ꯑꯗꯨꯝ ꯌꯦꯡꯅꯔꯦ ꯏꯌꯝꯕ꯫
ꯑꯗꯨꯅꯤꯅꯦ ꯑꯩꯁꯨ ꯆꯣꯞꯐꯟꯅꯤꯡꯗ꯭ꯔꯤꯅꯦ ꯏꯆꯟ ꯅꯨꯨꯄꯤ ꯑꯃ ꯃꯇꯣꯝꯗꯅꯤ ꯀꯥꯏꯅ꯫ ꯑ ꯅꯪꯅ ꯁꯅ ꯍꯥꯏꯔꯛꯏꯁꯦ ꯑꯥ ꯅꯪꯅ ꯑꯝꯇ ꯄꯩꯁꯥꯁꯨ ꯌꯥꯝ ꯆꯪꯗꯕ ꯑꯗꯒꯤ ꯐꯖ ꯐꯖꯕꯗꯣ ꯅꯪꯅ ꯑꯝꯇꯅ ꯑꯌꯥꯝꯕꯗ ꯑꯝꯇ ꯍꯥꯏꯔꯨꯁꯤꯜꯂꯂꯨ ꯀꯣ꯫ ꯑꯗꯣ ꯑ ꯑꯃꯁꯨ ꯀ ꯍꯧꯖꯤꯛ ꯁꯦꯃꯟꯕꯩꯗꯨ ꯀꯩꯗꯧꯔꯕ꯫
ꯑꯗꯣ ꯏꯌꯥꯝꯕ ꯑꯩꯗꯤ ꯏꯌꯥꯝꯕꯒꯤ ꯈꯨꯗꯣꯡ ꯆꯥꯗꯕ ꯈꯣꯠꯇꯕ ꯍꯥꯏꯗꯤ ꯈꯪꯅ ꯆꯥꯟꯅꯕ ꯑꯣꯏꯔꯨꯔꯕꯅꯤꯅ ꯈꯨꯗꯣꯡꯆꯥꯥꯗꯕ ꯈꯣꯠꯇꯕꯗꯣ ꯌꯦꯡꯖꯔꯒ ꯐꯤꯐꯇꯤ ꯑꯃꯅ ꯍꯥꯟꯅ ꯑ ꯑꯎꯅꯄꯣꯠꯁꯦ ꯂꯧꯕ ꯂꯥꯛꯄꯗ ꯂꯤꯁꯤꯡ ꯌꯥꯡꯈꯩꯁꯦ ꯍꯥꯟꯅ ꯑꯥ ꯊꯝꯕꯤꯔꯝꯃꯒ ꯑꯇꯩꯅ ꯍꯥꯏꯗꯤ ꯊꯥ ꯊꯥ ꯈꯨꯗꯤꯒꯤ ꯂꯤꯁꯤꯡ ꯇꯔꯥꯕꯨ ꯊꯤꯒꯦ ꯍꯥꯏꯔꯁꯨ ꯀꯨꯟꯕꯨ ꯊꯤꯒꯦ ꯍꯥꯏꯔꯁꯨ ꯁꯤ ꯈꯨꯗꯣꯡꯆꯥꯥꯕꯗꯨ ꯂꯩ
ꯀꯩꯒꯤ꯫ ꯇꯧꯕ ꯌꯥꯕꯉꯣꯟꯗ ꯇꯥꯟꯅꯔꯁꯦ ꯑꯗꯨ꯫
ꯍꯥꯏꯗꯤ ꯑꯗꯨ ꯑꯗꯨꯅ ꯑꯎꯟꯄꯣꯠ ꯀꯩꯀꯥ ꯂꯩꯈ꯭ꯔꯦꯗꯅ꯫
ꯌꯥꯝꯅ
ꯑꯎꯟꯄꯣꯠꯁꯤꯗ ꯌꯥꯎꯗꯣꯏꯔꯤꯁꯦ ꯀꯔꯤ ꯀꯔꯤ ꯗꯥꯏꯅꯤꯡ ꯇꯦꯕꯜ ꯑꯗꯒꯤ ꯐꯃꯨꯡ꯫
ꯇꯦꯕꯜ ꯑꯗꯒꯤ ꯕꯦꯠꯁꯤꯠ ꯕꯦꯠ ꯑꯅꯤ꯫ ꯑꯗꯒꯤꯗꯤ ꯐꯤꯌꯥꯡꯀꯣꯛ ꯑꯗꯒꯤ ꯑ ꯗ꯭ꯔꯦꯁ ꯍꯥꯞꯅꯕ ꯎꯄꯨ ꯑꯃ ꯑꯗꯒꯤꯗꯤ ꯀꯣꯂꯤꯛ ꯍꯥꯞꯅꯕ ꯎꯄꯨ ꯑꯃ꯫ ꯁꯣꯐꯥ ꯁꯤ ꯑꯥꯏꯇꯦꯝꯁꯤꯁꯦ ꯐ꯭ꯌꯥꯡ ꯀꯣꯛ ꯀꯩꯀꯥ ꯁꯤꯁꯦ ꯌꯥꯝ ꯑꯗꯨꯝ ꯑꯥꯏꯇꯦꯝꯗꯤ ꯑꯗꯨꯝ ꯌꯥꯝꯕꯅꯦ ꯌꯥꯝꯅ꯫
ꯑꯗꯨꯗ ꯍꯧꯖꯤꯛ ꯑꯃꯨꯛ
ꯑ ꯏꯌꯥꯝꯕꯅ ꯋꯥꯁꯤꯡ ꯃꯦꯁꯤꯟꯒꯨꯝꯕ ꯐ꯭ꯔꯤꯖꯀꯨꯝꯕ ꯂꯧꯅꯤꯡꯕ ꯇꯥꯔꯁꯨꯀꯣ꯫ ꯑ ꯀꯩ ꯍꯥꯏ ꯇꯥꯔꯦ ꯑ ꯎꯝ ꯃꯥꯖꯣ ꯍꯥꯞ ꯑꯅꯥ ꯑꯃ ꯂꯩꯕꯗꯣ ꯈꯪꯕ ꯏꯌꯥꯝꯕ ꯊꯧꯕꯥꯜꯒꯤꯗ꯫
ꯑ ꯈꯪꯉꯦ ꯑꯗꯨ꯫
ꯑꯥ ꯑꯗꯣ ꯃꯣꯏꯒꯤꯁꯨ ꯍꯧꯖꯤꯛꯁꯦ ꯌꯥꯝ ꯆꯥꯎꯅ ꯑꯣꯐꯔ ꯄꯤꯔꯤꯕꯅꯤ ꯃꯣꯏꯁꯨ꯫
ꯃꯥꯖꯣ ꯍꯥꯞ ꯈꯠꯇꯕ ꯅꯠꯇ꯭ꯔꯥ ꯑꯇꯣꯞꯄꯗꯁꯨ ꯄꯤꯗ ꯖꯥꯠꯂ꯫
ꯎꯝ ꯑꯇꯣꯞꯄꯁꯨ ꯑꯗꯨꯝ ꯄꯤꯕꯅꯦ ꯫ ꯐꯥꯏꯚ ꯀꯦ ꯄꯣꯠ ꯂꯧꯕ ꯃꯇꯝꯗ ꯔꯥꯏꯁ ꯀꯨꯀꯔ ꯑꯗꯩꯗꯤ ꯏꯟꯗꯛ ꯁꯟ ꯑꯥ ꯑꯗꯒꯤꯗꯤ ꯀꯩ ꯍꯥꯏꯇꯥꯔꯦ꯫ ꯇꯤ ꯃꯦꯀꯔ ꯑ ꯑꯗꯨꯝ ꯀꯩ ꯍꯥꯏꯇꯥꯔꯦ ꯑꯩꯈꯣꯏꯗ ꯇꯣꯡꯖꯕ ꯃꯑꯣꯡꯗ ꯑꯗꯨꯝ ꯐꯥꯏꯚ ꯀꯦꯒꯤ ꯀꯦꯞꯁꯦ ꯂꯧꯕ ꯃꯇꯝꯗ ꯑꯗꯨꯝ ꯃꯌꯥꯝ ꯄꯣꯠ ꯃꯌꯥꯝ ꯆꯟꯕꯗꯨ ꯑꯗꯨꯃꯥꯏꯟ ꯑꯣꯏꯕꯅꯤ ꯏꯌꯥꯝꯕ
ꯎꯝ ꯑꯩ ꯇꯝ ꯇꯥꯔꯦ ꯈꯣꯠꯄꯗꯣ
ꯍꯣꯏ ꯏꯌꯥꯝꯕ ꯑꯗꯨ
ꯑꯣꯏꯔ ꯑꯗꯨꯒ ꯁꯦꯟꯗꯨ ꯌꯥꯝꯃꯦꯕ ꯑꯗꯨꯅ
ꯎꯝ ꯑꯗꯣ ꯏꯌꯥꯝꯕ ꯑꯥ ꯀꯩꯀꯩ ꯃꯊꯦꯜꯗꯤ ꯆꯥꯕꯤꯔꯒꯦ ꯉꯁꯤꯒꯤ
ꯉꯁꯤꯁꯦ ꯏꯆꯟ ꯅꯨꯄꯤꯅ ꯑꯥ ꯀꯩꯅꯣ ꯇꯧꯔꯦ ꯄꯥꯛꯅꯝ ꯑꯝ ꯅꯝꯃꯦ ꯑꯗꯨ ꯑꯥ ꯕꯦꯁꯣꯟ ꯄꯥꯛꯅꯞꯗꯣ ꯅꯝꯃꯦ ꯑꯗꯨꯒ ꯁꯧꯒ꯭ꯔꯤ ꯑꯝ ꯊꯣꯡꯉ ꯆꯥꯔꯦ
ꯑꯁ ꯑꯗꯨꯁꯨ ꯌꯥꯝ ꯍꯥꯎꯕ ꯃꯊꯦꯜꯅꯤ ꯎꯝ ꯑꯗꯨ ꯀꯩꯒꯨꯝꯕ ꯏꯌꯥꯝꯕꯅ ꯀꯩ ꯍꯥꯏꯇꯥꯔꯦ ꯑꯥ ꯑꯇꯩ ꯏꯌꯥꯝꯕ ꯈꯪꯅ ꯆꯥꯟꯅꯕ ꯁꯨꯃꯥꯏꯅ ꯑꯏ ꯎꯄꯣꯠꯀꯤ ꯐꯥꯔꯅꯤꯆꯔ ꯁꯦꯠ ꯂꯧꯅꯤꯡ ꯈꯣꯠꯅꯤꯡꯕ ꯀꯩꯀꯥ ꯂꯩꯔꯒꯁꯨ ꯑꯩꯉꯣꯟꯗ ꯑꯗꯨꯝ ꯄꯥꯎ ꯐꯥꯎꯕꯤꯔꯣꯑꯣ ꯏꯌꯥꯝꯕ
ꯍꯣꯏ ꯍꯣꯏ ꯍꯥꯏꯔꯛꯀꯦ ꯑꯩ ꯈꯪꯅ ꯆꯥꯟꯅꯕ ꯑꯇꯣꯞꯄ ꯏꯃꯥꯟꯅꯕꯁꯤꯡꯁꯨ ꯑꯩꯉꯣꯟꯗ ꯍꯥꯏꯔꯛꯄ ꯑꯣꯏꯗꯤ ꯅꯣꯏꯗ ꯑꯗꯨꯝ ꯅꯣꯏ ꯅꯌꯥꯝꯕ ꯍꯣꯏꯒꯤꯗꯒꯤꯁꯨ ꯑꯗꯨꯝ ꯍꯥꯏꯔꯛꯀꯦ ꯑꯥ ꯅꯪꯅ ꯀꯩ ꯀꯩ ꯃꯊꯦꯜ ꯆꯥꯔꯕ
ꯏꯌꯥꯝꯕ ꯑꯩꯁꯨ ꯑꯥ ꯉꯁꯤꯗꯤ ꯁꯧꯒ꯭ꯔꯤ ꯑꯃꯒ ꯀꯥꯡꯒꯧ ꯑꯃꯒ ꯑꯃꯦꯠꯄ ꯑꯃꯒ ꯇꯧꯔꯒ ꯍꯦꯛꯇ ꯆꯥꯥꯁꯤꯜꯂꯦ ꯑꯗꯣ ꯏꯌꯥꯝꯕꯁꯦ ꯏꯆꯟ ꯅꯨꯄꯤꯗꯣ ꯍꯣꯡꯈ꯭ꯔꯗꯤ ꯏꯌꯥꯝꯕꯁꯨ ꯌꯨꯝꯗꯨꯗ ꯎꯝ ꯏꯃꯥꯒ ꯕꯕꯥꯒ ꯏꯌꯥꯝꯕ ꯈꯇꯪꯒ ꯉꯥꯏꯍꯧꯔꯅꯤ ꯇꯧꯔꯤꯁꯦ
ꯑꯗꯨꯕꯨꯗꯤ ꯃꯁꯥꯅ ꯇꯥꯕꯅꯤꯅꯦ ꯑꯗꯨꯅꯤ ꯑꯗꯨꯅ ꯀꯃꯥꯏꯟ ꯇꯧꯗꯨꯏꯅꯣ ꯈꯪꯗ꯭ꯔꯦꯗ
ꯑꯗꯨ ꯑꯥ ꯏꯌꯥꯝꯕꯒꯤ ꯍꯟꯗꯛ ꯌꯨꯝ ꯍꯩꯒꯠꯂꯦ ꯁꯥꯒꯠꯂꯦ ꯍꯥꯏꯕꯒꯨꯝ ꯄꯥꯎ ꯇꯥꯖꯩꯌꯦ
ꯑꯥ ꯍꯣꯏ ꯁꯥꯒꯠꯂꯦ ꯏꯆꯟ ꯅꯨꯄꯤ ꯂꯨꯍꯣꯡꯕ ꯅꯡ ꯆꯞ ꯍꯥꯏꯗꯤ ꯂꯧꯕ ꯂꯥꯛꯄ ꯃꯤꯅ ꯏꯆꯟ ꯅꯨꯄꯤꯗꯨ ꯃꯊꯟꯗꯅꯤꯅ ꯑꯩꯅ ꯆꯣꯞꯍꯟꯅꯤꯡꯗꯕ
ꯍꯣꯏ ꯏꯌꯥꯝꯕ
ꯌꯨꯝ ꯌꯨꯝꯁꯤꯗꯤ ꯁꯥꯔꯤꯉꯩꯗꯨ ꯐꯥꯖꯅ ꯆꯦꯛꯁꯤꯟꯅ ꯁꯥꯒꯤꯕ ꯍꯧꯖꯤꯛꯇꯤ ꯑꯥ ꯅꯣꯡꯖꯨ ꯅꯨꯡꯁꯥꯁꯦ ꯅꯣꯡꯂꯩ ꯅꯨꯡꯁꯤꯠꯀꯨꯝꯕ ꯍꯦꯛꯇ ꯇꯝꯕ ꯉꯝꯗꯦ ꯂꯦꯟꯒꯥꯁꯦ ꯃꯇꯝ ꯅꯠꯇꯕꯤꯗ ꯇꯥꯁꯜꯂꯛꯑꯒ ꯑꯥ ꯀꯩ ꯍꯥꯏꯇꯥꯔꯦ ꯖꯤꯡ ꯒ ꯑꯥ ꯈꯟꯕ ꯑꯩꯈꯣꯏ ꯑꯩꯈꯣꯏꯒꯤ ꯌꯨꯝꯗꯒ ꯃꯃꯥꯡꯗꯒ ꯇꯥꯁꯜꯂꯛꯄ ꯀꯥꯟꯁꯦ ꯏꯌꯥꯝꯕ ꯑꯋꯥꯕ ꯌꯥꯝ ꯊꯦꯡꯅꯩ ꯑꯗꯨꯗꯨꯅ ꯁꯥꯔꯤꯉꯩꯗ ꯁꯦꯜ ꯆꯪꯉꯁꯨ ꯁꯨꯃꯥꯏꯅ ꯆꯦꯛꯀꯤ ꯑꯥ ꯋꯥꯡꯅ ꯏꯌꯥꯝꯕ ꯁꯨꯃꯥꯏꯅ ꯍꯩꯔꯒ ꯁꯥꯈꯤꯕꯁꯤꯅ ꯐꯩꯌꯦ
ꯁꯥꯍꯧꯕꯅꯤꯅ ꯍꯥꯌꯦꯡ ꯍꯥꯏꯗꯤ ꯅꯣꯡ ꯁꯤꯡ ꯃꯇꯝ ꯑꯗꯥꯒꯤ ꯖꯤꯡꯒꯒꯨꯝꯕ ꯂꯦꯟ ꯇꯥꯕꯒꯨꯝꯕꯗꯨ ꯊꯣꯛꯑꯔꯣꯏꯗꯅ
ꯆꯦꯡꯀꯤ ꯑꯗꯣ ꯑꯗꯨ ꯑꯗꯨꯒꯨꯝꯕꯗꯗꯤ ꯌꯥꯝ ꯐꯕ
ꯑꯣꯍꯣ ꯑꯗꯣ ꯑꯗꯣ ꯏꯌꯥꯝꯕ ꯏꯌꯥꯝꯕ ꯍꯣꯏꯒꯤ ꯑ ꯏꯕꯣꯛ ꯑꯃ ꯂꯩꯕꯒꯨꯝ ꯇꯧꯕꯗꯥꯏꯅꯦ ꯌꯥꯝꯕ